ꯇꯥꯕ꯭ꯔꯣ
ꯌꯦꯁ ꯇꯥꯖꯩꯌꯦ
ꯅꯉꯣꯟꯗ ꯀꯣꯜ ꯇꯧꯕꯁꯦ ꯑꯩꯗꯤ ꯄꯥꯈꯠꯂꯤꯅꯦ ꯍꯦꯛꯇ ꯇꯠ ꯂꯤꯅꯦ ꯅꯪꯅ ꯇꯧꯔꯛꯄꯗꯤ ꯑꯗꯨꯝ ꯌꯥꯕ ꯑꯩꯅ ꯇꯧꯔꯛꯄꯅ ꯁꯨꯡꯌꯥ ꯌꯥꯗꯕ
ꯀꯤꯖꯩꯔꯣ ꯅꯪ ꯑꯩꯉꯣꯟꯗ ꯐꯣꯟ ꯇꯧꯔꯛꯄ
ꯎꯝ
ꯈ ꯈꯔ ꯀꯤꯅ ꯆꯠꯄꯅ ꯐꯩꯗ ꯅꯠꯇ꯭ꯔꯣ
ꯎꯝ ꯆꯠꯀꯅꯤ ꯆꯠꯀꯅꯤ ꯀꯔꯤꯕꯥ ꯍꯧꯖꯤꯛ
ꯅꯪ ꯇꯨꯏꯁꯟ ꯄꯩꯁꯥ ꯐꯪꯕꯗ
ꯀꯩ
ꯀꯔꯤ ꯆꯦꯡꯒꯨꯝ ꯆꯥꯏ ꯆꯦꯡꯒꯨꯝ
ꯑꯩ ꯇꯨꯏꯁꯟ ꯄꯩꯁꯥ ꯐꯪꯉꯒ ꯀꯩꯗꯧꯖꯦ ꯍꯥꯏꯅꯣ
ꯅꯠꯇꯦ ꯅꯪ ꯇꯨꯏꯁꯟ ꯄꯩꯁꯥ ꯐꯪꯉꯒ ꯑꯩ ꯑꯆꯥꯄꯣꯠ ꯂꯩꯕꯤꯅꯤ ꯂꯩꯕꯤꯅꯤ ꯍꯥꯏꯔ ꯂꯩꯕꯤꯗꯕꯗꯣ
ꯑꯣ ꯑꯗꯨꯗꯤ ꯑꯩꯈꯣꯏ ꯃꯥꯗꯔꯅ ꯂꯣꯏ ꯂꯧꯊꯣꯛꯈꯤꯕꯩꯅꯦ ꯏꯕꯦꯝꯃ ꯑꯩꯅꯁꯨ ꯈꯔ ꯐꯤꯔꯣꯟꯒ ꯈꯔ ꯂꯩꯊꯣꯛꯈ꯭ꯔꯦ ꯃꯊꯪ ꯐꯪꯕꯗꯗꯤ ꯍꯟꯇꯛ ꯐꯪꯕꯗꯗꯤ ꯂꯩꯕꯤꯔꯒꯦ ꯑꯗꯨ ꯄꯤꯕꯨ ꯄꯤꯔꯛꯇ꯭ꯔꯤꯁꯤꯅꯦꯕꯨ ꯑꯩꯗꯤ ꯍꯟꯇꯛꯀꯤꯁꯦ ꯄꯤꯔꯛꯑꯗꯤ ꯑꯩ ꯂꯣꯏꯁꯟꯈ꯭ꯔꯒꯦꯁꯤꯅꯦ ꯑꯩ ꯇꯧꯔꯔꯣꯏꯁꯦ ꯃꯊꯥꯏ ꯌꯥꯝ ꯁꯥꯏ ꯀꯣꯛ ꯌꯥꯝ ꯆꯥꯛꯀꯦꯇꯧꯋꯦ ꯇꯨꯏꯁꯟꯇꯧꯅꯣ
ꯀꯩꯒꯤꯅꯣ ꯍꯥꯏꯖꯦ
ꯃꯇꯝ ꯐꯪꯗꯕꯗꯣ ꯏꯁꯥꯒꯤ ꯑꯗꯨꯒꯤ ꯇꯟꯕ ꯃꯣꯏꯒꯤꯕꯨ ꯄꯥꯒꯗ꯭ꯔꯥ ꯑꯩꯒꯤꯕꯨ ꯄꯥꯒꯗ꯭ꯔꯥ ꯑꯩꯉꯣꯟꯗ ꯍꯦꯟꯅ ꯃꯇꯝꯗꯣ
ꯑꯁ ꯑꯩꯁꯨ ꯑꯉꯥꯡ ꯂꯥꯏ ꯑꯉꯥꯡ ꯂꯥꯏ ꯇꯥꯛꯕꯁ ꯌꯥꯝ ꯇꯜꯂꯦꯕ ꯑꯩꯁꯨ
ꯑꯗꯨ ꯇꯧꯅꯤꯡꯗꯦ ꯇꯥꯛꯅꯤꯡꯗꯦꯕ ꯃꯣꯏꯅꯗꯤ ꯈꯪꯗ꯭ꯔꯤꯕ ꯃꯃꯥ ꯃꯄꯥꯅꯗꯤ ꯑꯉꯥꯡ ꯇꯨꯏꯁꯟ ꯇꯧꯕꯁꯦ ꯀꯌꯥꯝ ꯋꯥꯒꯦꯁꯦ ꯂꯨꯄꯥ ꯆꯥꯝꯃꯉꯥꯕꯨ ꯍꯦꯛ ꯄꯤꯅꯤꯡꯗꯕꯅꯦ ꯍꯥꯏꯕ ꯃꯣꯏꯁꯨꯨ ꯃꯣꯏ ꯉꯝꯃꯒꯅ ꯃꯣꯏ ꯇꯥꯛꯑꯣꯗꯅ ꯑꯥ ꯆꯍꯤ ꯑꯥ ꯊꯥ ꯃꯔꯤ ꯃꯉꯥꯒꯤ ꯄꯩꯁꯥꯒ ꯅꯝꯁꯤꯜꯂ ꯂꯩꯔꯤꯅꯦ ꯃꯔꯤ ꯃꯉꯥ ꯄꯩꯁꯥꯗꯨꯕꯨ ꯀꯔꯝ ꯀꯥꯟꯗꯕꯨ ꯄꯤꯔꯛꯀꯗꯧꯔꯤꯒꯦ ꯁꯨꯝ ꯄꯤ ꯄꯤꯔꯛꯑꯔꯣꯏꯗꯕꯅꯤ
ꯄꯤꯔꯥꯔꯣꯏ
ꯑꯁ ꯑꯥꯔꯖꯦꯟꯇꯤꯅꯥꯅ ꯋꯥꯟ ꯆꯟꯈ꯭ꯔꯦ ꯑꯗꯨꯒ ꯏꯖꯤꯞꯅ ꯇꯨ ꯑꯃꯨꯛ ꯆꯟ ꯂꯩꯊꯣꯛꯈ꯭ꯔꯦ
ꯀꯩꯅꯣ ꯍꯥꯏꯁꯤꯕꯣ
ꯈꯪꯗꯦ ꯈꯪꯗꯦ ꯇꯨ ꯇꯧꯔ ꯂꯩꯈ꯭ꯔꯦ ꯑꯁ ꯀꯃꯥꯏꯅ ꯇꯧꯒꯣꯏꯅꯣ ꯁꯤꯕꯨ ꯅꯥꯏꯟꯇꯤ ꯃꯤꯅꯤꯠꯁꯦ ꯐꯥꯗꯧꯔꯦ ꯑꯗꯣ ꯍꯥꯞꯄꯨꯗꯤ ꯍꯥꯞꯀꯅꯤ ꯃꯤꯅꯤꯠ ꯈꯔꯕꯨꯗꯤ ꯍꯟꯗꯣꯛꯄ ꯉꯝꯈꯤꯗꯣꯏꯔꯣ ꯁꯤꯕꯣ
ꯑ ꯑꯁ ꯌꯥꯝ ꯍꯩꯅꯗ꯭ꯔꯦꯗ
ꯃꯣꯏ ꯈꯨꯆꯟ ꯃꯣꯏꯒꯤ ꯑꯅꯤꯗꯤ ꯍꯟꯗꯣꯛꯀꯗꯧꯔꯤꯕ꯭ꯔꯥ ꯈꯪꯗꯦ ꯑꯗꯣ ꯈꯪ ꯈꯪꯗꯦꯗ ꯃꯤꯅꯤꯠ ꯁꯦꯀꯦꯟ ꯃꯔꯤ ꯃꯉꯥ ꯈꯛꯇꯪꯗꯒ ꯉꯥꯏꯔꯀꯥꯟꯗꯁꯨ ꯑꯗꯨꯝ ꯆꯟꯕ ꯌꯥꯎꯕꯅꯦ
ꯃꯤꯅꯤꯠ ꯀꯩꯅꯣ ꯃꯥꯄꯥꯜ ꯈꯇꯡ ꯉꯥꯏꯁꯤꯂꯛ ꯑꯅꯤ ꯌꯦꯡꯉꯣ
ꯃꯣꯏ ꯏꯖꯤꯞ ꯀꯥꯡꯒꯨꯒꯤ ꯀ꯭ꯜꯤꯑꯣꯄꯠꯇ꯭ꯔ ꯇꯧꯕꯗꯣ ꯑꯗꯨ ꯑꯗꯨ ꯃꯣꯏꯒꯤ ꯏꯖꯤꯞ ꯀꯥꯡꯕꯨꯒꯤ ꯎꯄꯧꯔꯤ ꯃꯌꯥꯝꯗꯨ ꯎꯗ꯭ꯔꯣ ꯀ꯭ꯜꯤꯌꯣ ꯄꯇ꯭ꯔꯥ ꯉꯥꯛꯇꯅꯦ ꯍꯥꯏꯕ ꯃꯣꯏꯒꯤ ꯍꯔꯥꯅꯤꯅꯦ ꯀ꯭ꯂꯤꯑꯣ ꯄꯠꯇ꯭ꯔ ꯍꯥꯏꯖꯦ ꯏꯖꯤꯞꯇꯀꯤ ꯊꯥꯏꯅ ꯊꯥꯏꯅꯒꯤ ꯃꯍꯥꯔꯥꯅꯤ ꯃꯀꯣꯛ ꯌꯥꯝꯅ ꯂꯩꯕꯤ ꯇ꯭ꯔꯦꯟ ꯑꯃ ꯇꯧꯈꯤꯕꯗꯣ ꯈꯪꯍꯧꯗ꯭ꯔꯣ ꯂꯤꯌꯣꯄꯠꯇ꯭ꯔꯥꯒꯤ ꯃꯦꯀꯞ ꯇꯧꯕꯒꯤ ꯑꯗꯨꯗꯣ
ꯑꯃꯅꯥ ꯑꯗꯨꯒꯤ ꯀꯩ ꯀꯔꯤ ꯐꯤꯂꯝ ꯑꯃ ꯂꯩꯕꯗꯣ ꯑꯃ ꯀꯩꯅꯣ ꯑꯗꯨꯒꯤ ꯐꯤꯂꯝ ꯃꯃꯤꯡꯗꯣ ꯀꯩꯕ ꯇꯥꯃꯤꯜꯅꯥꯗꯨꯒꯤ ꯀꯩꯅꯣꯅ ꯆꯤꯞ ꯃꯤꯅꯤꯁꯇꯔ ꯅꯔ ꯀꯩꯅꯣꯝꯃ ꯍꯦꯔꯣ ꯀꯨꯝꯕꯗꯣ
ꯀꯃꯥꯏꯅ ꯇꯧꯕ ꯋꯥꯔꯤꯅꯣ ꯋꯥꯟꯇꯦꯠꯂꯣ ꯎꯝ ꯅꯠꯇ꯭ꯔꯒꯅ ꯕꯣꯗꯤꯒꯥꯔꯠꯂꯣ
ꯅꯠꯇꯦꯍꯦ ꯌꯥꯝ ꯊꯥꯢꯟ ꯊꯥꯏꯅꯒꯤ ꯀꯩꯅꯣ ꯁꯥꯔꯒ ꯑꯥ ꯅꯨꯡ ꯑꯃ ꯅꯨꯡ ꯉꯥꯛꯁꯪ ꯉꯥꯡꯕ ꯑꯃꯅꯦ ꯀꯩꯅꯣꯅꯦ ꯇꯧꯕꯗꯣꯍꯦ ꯍꯦꯔꯣꯅꯤꯁꯤꯅ ꯌꯥꯝ ꯉꯥꯎꯁꯤꯟꯅꯕ ꯁꯥꯕꯗꯣ ꯃ ꯈꯪꯗꯕ꯭ꯔꯥ
ꯈꯪꯗꯦ ꯀꯔꯤ ꯅꯨꯡꯒꯤ ꯋꯥꯔꯤꯅꯣ
ꯀꯩꯅꯣꯗꯒ ꯍꯨꯖꯤꯛꯀꯤ ꯅꯨꯡ ꯑꯉꯥꯡꯕꯗꯨꯅ ꯀꯩꯅꯣ ꯕꯦꯠ ꯅꯨꯄꯥꯗꯨꯒꯤ ꯍꯥꯔꯠ ꯍꯥꯔꯠꯇ ꯊ ꯀꯩꯅꯣ ꯊꯣꯝꯕꯗꯒ ꯁꯤ ꯋꯥꯟꯗꯗꯅ ꯁꯤ ꯁꯤꯗꯅ ꯇꯧꯕꯗꯣ
ꯈꯪꯗ꯭ꯔꯦꯗ ꯌꯦꯡꯗ꯭ꯔꯤꯕ ꯃꯥꯜꯂꯦ ꯑꯗꯨ ꯋꯥꯔꯤ ꯑꯗꯨ ꯐꯤꯂꯝꯗꯨ
ꯈꯪꯗꯦ ꯅꯪ ꯌꯦꯡꯗ꯭ꯔꯤꯕꯔꯗꯤ ꯑꯩ ꯌꯥꯝ ꯊꯤ ꯅꯨꯡꯉꯥꯏꯒꯤꯕꯅꯦꯕ ꯑꯗꯨꯗꯣ
ꯎꯝ ꯃꯣꯏ ꯍꯤꯟꯗꯤ ꯐꯤꯂꯝꯖꯤꯗꯤ ꯇꯦꯂꯨꯒꯨꯒ ꯇꯥꯃꯤꯜꯒꯗꯒꯤ ꯂꯧꯊꯣꯛꯄ ꯉꯥꯛꯇ ꯑꯣꯏꯟ ꯇꯧꯔꯅ ꯋꯥꯔꯤ ꯅꯦꯅ
ꯑꯗꯨ ꯅꯨꯡꯗꯤ ꯅꯨꯡꯉꯥꯏꯇ꯭ꯔꯣ ꯌꯦꯡꯕ
ꯕꯣꯗꯤꯒꯥꯔꯗ ꯀꯥꯗꯣ ꯂꯩꯕꯅꯦ ꯍꯥꯏꯕ ꯇꯦꯂꯨꯒꯨꯒꯤꯁꯨ ꯍꯧꯖꯤꯛꯀꯤ ꯇꯥꯃꯤꯜꯒꯤ ꯁꯤ ꯑꯦꯝ ꯗꯣ ꯑꯗꯨꯅ ꯁꯥꯕꯅꯦ
ꯎꯝ ꯑꯗꯨꯢ ꯕꯤꯗꯤꯒꯥꯔꯠꯇꯣ ꯑꯩ ꯌꯦꯡꯉꯦ ꯎꯝ ꯀꯩꯅꯣꯗꯨ ꯅꯨꯡꯉꯥꯏꯕꯅꯦ ꯀꯃꯥꯟꯗꯣꯅ ꯑꯃ ꯂꯩꯕꯗꯣ ꯅꯨꯄꯥ ꯑꯋꯥꯡꯕꯅ ꯀꯨꯝꯕꯗꯣ ꯑꯗꯨꯖꯨ ꯌꯥꯝ ꯅꯨꯡꯉꯥꯏꯕꯅꯦ
ꯑꯗꯩꯗꯤ ꯊ꯭ꯔꯤ ꯏꯗꯤꯌꯠꯁꯁꯨ ꯂꯩꯒꯨꯝ ꯇꯧꯋꯤ ꯇꯥꯃꯤꯜꯗ ꯍꯧꯖꯤꯛꯀꯤ ꯑꯗꯨꯝ ꯁꯤ ꯑꯦꯝꯗꯨꯅ ꯑꯗꯨꯝ ꯁꯥꯕꯅꯤ
ꯊ꯭ꯔꯤ ꯏꯗꯤꯌꯠꯁ ꯁꯦ
ꯎꯝ ꯂꯩꯕꯅꯤ
ꯑꯗꯨꯗꯤ ꯌꯦꯡꯗ꯭ꯔꯤ
ꯑꯌꯥꯝꯕꯅ ꯇꯥꯃꯤꯜꯗꯒꯤ ꯇꯦꯂꯨꯒꯨꯗꯒꯤ ꯂꯣꯏ ꯂꯧꯊꯣꯛꯏꯗ ꯕꯣꯂꯤꯋꯨꯠꯅꯦꯌꯦ ꯃꯨꯠꯇꯧꯔꯕꯗꯨꯕꯨ ꯃꯅꯤꯄꯨꯔꯖꯤꯅ ꯀꯩꯅꯣ ꯚꯣꯠꯁꯨ ꯐꯪꯗꯦ ꯍꯥꯏ
ꯑꯃ ꯀꯔꯤ ꯖꯤꯝ ꯁꯥꯟꯅꯕ ꯅꯨꯄꯥ ꯃꯆꯤꯟ ꯌꯥꯝ ꯆꯥꯎꯕꯗꯣ ꯀꯩ ꯍꯥꯏꯕꯅꯣ
ꯀꯩꯕꯥ
ꯖꯤꯝ ꯁꯥꯟꯅꯕ
ꯑꯣ ꯑꯣ ꯈꯪꯉꯦ ꯈꯪꯉꯦ
ꯃꯔꯩ ꯀꯣꯟꯕꯤꯒꯤ ꯑꯦꯛꯁꯇꯣ
ꯍꯛ ꯒꯥꯏꯅꯒ ꯍꯥꯏꯕꯗꯨꯔꯣ ꯃꯌꯥꯝꯅ
ꯅꯠꯇꯕꯗꯣꯍꯦ ꯃꯔꯩ ꯀꯣꯟꯕꯤꯗꯣ ꯅꯣꯏ ꯀꯣ ꯅꯣꯏ ꯁ꯭ꯀꯨꯜꯗ ꯇꯝꯃꯝꯕ ꯃꯔꯩ ꯌꯥꯝ ꯀꯣꯟꯕꯗꯣ
ꯑꯣ ꯑꯥ ꯑꯥ ꯐꯤꯂꯝ ꯀꯨꯝꯕꯤꯗꯣ
ꯍꯣꯢ ꯍꯣꯢ ꯑꯦꯛꯁ ꯕꯣꯢ ꯑꯦꯛꯁ ꯕꯣꯢꯐ꯭ꯔꯦꯟꯗꯣ
ꯎꯝ
ꯑꯗꯨꯗꯨꯒꯥ ꯑꯃꯃꯨꯛ ꯅꯨꯄꯤ ꯑꯃ ꯑꯃꯨꯃꯨꯛ ꯀꯟ ꯊꯥꯒꯠꯂꯛꯏꯌꯦ ꯑꯗꯨꯖꯨ ꯐꯤꯂꯝ ꯀꯨꯝꯕꯤ
ꯈꯪꯉꯤꯍꯦ
ꯑ
ꯂꯤꯔꯦ ꯅꯪ ꯋꯥꯔꯤꯗꯣ ꯃꯣꯏ ꯃꯁꯦꯟ ꯔꯥꯎꯟ ꯀꯣꯢꯅꯔ ꯄꯪ ꯀꯣꯢ ꯀꯣꯏꯅꯕ ꯀꯩꯝ ꯇꯧ
ꯑꯗꯣ ꯑꯁꯦꯡꯕꯩ ꯑꯣꯏꯖꯥꯠꯂꯣ
ꯃꯥ ꯊꯥꯒꯠꯂꯛꯏꯗꯨꯅꯗꯤ ꯑꯁꯦꯡꯕ ꯑꯣꯏꯔꯝꯅꯤ ꯀꯩꯅꯣ
ꯀꯩ ꯌꯥꯏꯍꯦ ꯌꯥꯝ ꯉꯝꯗ꯭ꯔꯣ ꯑꯗꯨꯕꯣ
ꯈꯪꯗꯦ ꯉꯝꯃ ꯉꯝꯃꯕ ꯉꯥꯛꯇꯅꯤ
ꯈꯔꯒ ꯐꯥꯎꯒꯠꯂꯛꯑꯅꯤ ꯃꯣꯏ ꯑꯗꯨꯃꯥꯏꯅꯒ ꯇꯧꯅꯕꯣꯏꯔꯦ
ꯀꯩꯅꯣꯅꯦ ꯅꯣꯡꯁꯤꯕꯣ ꯂꯦꯞꯇꯕꯤꯒ ꯇꯥꯏꯅꯦ ꯀꯩ ꯕꯤꯠꯇꯅꯣ
ꯇꯟꯗ꯭ꯔꯥ ꯈꯪꯗꯦ ꯉꯁꯥꯏ ꯑꯌꯨꯛꯇꯒꯤꯅꯦ ꯍꯥꯏꯕ ꯄꯨꯡ ꯀꯩꯅꯣꯃꯨꯛ ꯇꯥꯔꯛꯄ ꯑꯗꯨꯋꯥꯏꯗꯒꯤ ꯑꯅꯤ ꯑꯍꯨꯝꯃꯨꯛ ꯇꯥꯔꯛꯄ ꯑꯗꯨꯋꯥꯏꯗꯒꯤ
ꯇꯥꯕꯅꯦꯅ ꯇꯥꯔꯗꯤ ꯑꯩꯅ ꯈꯜꯂꯤꯁꯦ ꯄꯨꯡ ꯃꯔꯤꯗꯩꯅ ꯄꯨꯡ ꯃꯉꯥꯕꯧ ꯇꯥꯎ ꯁꯤꯅꯤ
ꯅꯨꯡꯗꯤ ꯏꯁ ꯐꯔꯦꯅꯦ ꯑꯗꯨꯅ
ꯑꯩ ꯇꯨꯏꯁꯟ ꯇꯧꯅꯤꯡꯗꯕꯅ ꯉꯥꯎꯔꯕ ꯖꯥꯠꯅꯤꯗ
ꯑꯩ ꯀꯣꯛꯀ ꯆꯤꯛꯈꯠꯂꯛꯑꯦꯗ ꯑꯥꯔꯖꯦꯟꯇꯤꯅꯥ ꯄꯣꯔꯅꯤ ꯈꯟꯕꯗ ꯑꯃꯨꯛ ꯀꯣꯛꯀ ꯆꯤꯛ ꯍꯧꯔꯛꯑꯦ
ꯌꯥꯗꯧ ꯃꯥꯟꯖꯤꯜꯂꯛꯇ꯭ꯔꯦꯗ ꯁꯤꯗꯤ ꯇꯨ ꯇꯨ ꯑꯃꯨꯛꯇꯤ ꯂꯩꯈ꯭ꯔꯦꯍꯦ
ꯑꯁ ꯍꯟꯗꯣꯛꯄꯤꯔꯛꯑꯗꯤ ꯐꯅꯤꯗ
ꯃꯣꯏ ꯇꯛꯈꯠꯇꯅ ꯁꯥꯟꯅꯔꯛꯑꯕ ꯃꯥꯜꯂꯤ ꯍꯥꯏꯒꯨꯝꯅ ꯃꯦꯁꯤ ꯅꯦ
ꯑꯁ ꯆꯜꯂꯛꯏꯁꯤꯗꯗꯤ ꯐꯔꯗꯤ ꯐꯔꯦ ꯈꯔꯗꯤ ꯁꯥꯥ ꯐꯔꯦ
ꯍꯥ
ꯈꯔꯗꯤ ꯁꯥꯐꯔꯦꯕ
ꯇꯨ ꯇꯨ ꯂꯩꯔꯗꯤ ꯄꯦꯅꯥꯜꯇꯤ ꯀꯥꯎ ꯄꯦꯅꯥꯜꯇꯤꯗꯤ ꯇꯧꯗꯧ ꯃꯥꯟꯗꯦ ꯃꯤꯅꯤꯠ ꯍꯥꯞ ꯍꯥꯞꯄ ꯁꯥꯟꯅꯒꯤꯅꯤ ꯃꯤꯅꯤꯠ ꯄꯨꯡꯒꯥꯏ ꯃꯨꯛꯀꯥꯗꯤ ꯍꯥꯄꯛꯀꯗ꯭ꯔꯥ
ꯍꯥꯄꯛꯄ ꯌꯥꯏ
ꯑꯁ ꯃꯔꯤ ꯃꯉꯥ ꯊꯣꯛ ꯊꯣꯛꯀ ꯆꯟꯖꯟꯒ꯭ꯔꯗꯤ ꯐꯅꯤꯗ
ꯃꯃꯥꯡꯗ ꯃꯃꯥꯡꯗ ꯁꯥꯟꯅꯕꯗꯨꯁꯨ ꯃꯤꯅꯤꯠ ꯀꯩꯅꯣ ꯍꯥꯞ ꯑ ꯆꯥꯝꯃꯒ ꯀꯨꯟꯃꯨꯛ ꯁꯨꯃꯥꯏꯅ ꯀꯩꯅꯣ ꯇꯧꯋꯦ ꯍꯥꯏꯕꯅꯦꯕ ꯁꯥꯟꯅꯩ ꯍꯥꯏꯕꯅꯦꯕ
ꯎꯝ ꯃꯤ ꯄꯨꯡ ꯑꯅꯤꯅꯤ ꯀꯩꯅꯣ ꯆꯦꯟꯈꯠꯂꯛꯏꯗꯣ ꯉꯝꯕꯨ ꯉꯝꯃꯤꯅꯦ
ꯑꯁ ꯌꯦꯡꯕ ꯗꯪꯒ ꯌꯥꯔꯗꯤꯀꯣ ꯅꯨꯡꯉꯥꯏꯗꯧꯅꯤ
ꯑꯥ
ꯏꯁꯀꯣꯔꯁꯦ ꯌꯦꯡꯕ ꯅꯠꯇꯅ ꯎꯄꯥꯏ ꯂꯩ ꯄꯣꯠꯇꯦꯅꯦ ꯁꯤꯁꯨ
ꯌꯦꯡ ꯆꯠꯂꯨꯔꯦ ꯑꯈꯣꯏ ꯂꯩꯕꯗꯒꯤꯔ ꯀꯩꯅꯣ ꯁꯨꯛꯆꯟꯗꯤ ꯆꯜꯂꯛꯇꯦ ꯑꯗꯨꯗꯤ ꯑꯗꯨꯝ ꯍꯟꯕꯤꯔꯦꯗꯅ ꯏꯦ ꯑꯩꯈꯣꯏ ꯍꯜꯂꯛꯄꯗꯒꯤ ꯆꯠꯂꯛꯏ ꯑꯣꯏꯔꯝꯅꯤꯌꯦ ꯒꯣꯜꯒꯁꯦ
ꯃꯥꯅꯦ ꯑꯩ ꯑꯩ ꯑꯩꯅ ꯑꯃꯨꯛ ꯀꯩꯅꯣ ꯇꯧꯕ ꯌꯦꯡꯉꯛꯈꯤꯒꯦ ꯇꯧꯔꯒ ꯑꯝꯃ ꯄꯣ ꯄꯣ ꯄꯣ ꯄꯣ ꯃꯨꯠꯂꯒ ꯇꯧ ꯂꯩꯕꯤꯗꯣ ꯑꯗꯨꯃꯥꯥꯏ ꯇꯧ ꯂꯩꯒ꯭ꯔꯕ ꯍꯥꯥ
ꯃꯦꯁꯤꯅ ꯑꯃ ꯆꯜꯂꯦꯕ ꯒꯣꯜꯁꯦ ꯑꯈꯣꯏ ꯃꯦꯁꯤꯖꯨ ꯑꯔꯥꯏꯕꯗꯤ ꯅꯠꯇꯦ ꯀꯩꯅꯣ ꯐꯥꯎꯔꯤꯃꯤ
ꯑꯁ ꯃꯥꯖꯨ ꯀꯩꯅꯣ ꯇꯧꯕꯩꯅꯤꯗ ꯆꯦꯟꯕ ꯀꯌꯥ ꯆꯦꯟꯗ꯭ꯔꯦꯗꯅ ꯑꯗꯨꯗꯨꯅ
ꯃꯥꯖꯨ ꯆꯦꯟ ꯃꯥꯗꯤ ꯊꯥꯏꯅꯗꯩ ꯀꯩꯁꯨꯖꯨ ꯆꯦꯜꯂꯛꯇꯝꯅꯤꯗ ꯃꯥꯗꯤ ꯃꯥꯏꯕꯨ ꯕꯣꯜ ꯆꯦꯟꯕ ꯍꯩꯕꯗꯨꯒꯤ ꯋꯥꯅꯤ ꯕꯣꯜ ꯆꯦꯟꯕ ꯍꯩꯔꯒ ꯃꯄꯥ ꯌꯥꯝ ꯆꯨꯝꯕꯗꯨꯒꯤ ꯋꯥꯔꯤꯅꯤ
ꯋꯥꯈꯣꯡ ꯌꯥꯝ ꯇꯞꯄꯦꯕ ꯃꯣꯏ ꯀꯥꯡꯒꯨꯖꯦ ꯌꯥꯗꯦꯕ ꯑꯗꯨ ꯃꯤꯅ ꯍꯦꯟꯅ ꯂꯥꯛꯁꯤꯜꯂꯛꯑꯦꯕ ꯗꯨ ꯕꯣꯜ ꯄꯥꯏꯕꯗꯤ ꯃꯤ ꯑꯇꯣꯞꯄꯅ ꯐꯪꯕ꯭ꯔꯥꯖꯨ ꯐꯪꯗꯕꯤ ꯃꯤꯒꯤꯅ ꯑꯃꯨꯛ ꯗꯤꯐꯦꯟꯗꯔꯗ ꯂꯩꯔꯒ ꯂꯣꯏ ꯑꯣꯝꯖꯜꯂ ꯂꯩꯕꯤꯅꯦꯕ
ꯃꯣꯏ ꯈꯨꯁꯥꯟꯅꯗꯨꯗꯤ ꯀꯗꯥꯏꯗꯩꯅꯣꯗ ꯕꯣꯜ ꯁꯥꯟꯅꯕꯕꯨ ꯑꯗꯨꯃꯥꯏꯟ ꯁꯥꯟꯅꯕ꯭ꯔꯥ
ꯑꯖꯨꯅꯦ ꯅꯨꯄꯤꯒꯩꯅ ꯅꯨꯄꯤꯒꯩꯅ ꯌꯥꯎꯁꯪ ꯁ꯭ꯄꯣꯔꯠꯀꯤ ꯁꯥꯟꯅꯕ ꯃꯥꯟꯗ꯭ꯔꯣ ꯑꯗꯨꯗꯤ
ꯃꯗꯨꯅꯦ ꯌꯥꯝ ꯒꯣꯜ ꯄꯣꯁ ꯃ ꯒꯣꯜ ꯄꯣꯁ ꯃꯅꯥꯛꯇꯨꯗ ꯂꯣꯏ ꯂꯩꯁꯜꯂꯦ ꯑꯗꯨꯒ ꯆꯪꯉꯛꯄ ꯉꯝꯗꯅꯕ ꯒꯥꯥꯏꯗꯨꯅꯦꯕ ꯑꯗꯨꯒꯨꯝꯕꯗꯨꯗꯤ ꯆꯟꯕꯅꯦꯅ ꯆꯟꯒ꯭ꯔꯗꯤ ꯏꯔꯥꯏ ꯂꯥꯏꯅ ꯑꯗꯨꯝ ꯆꯟꯕꯅꯦ
ꯑꯗꯨꯅꯦ ꯆꯟꯕꯩ ꯑꯆ ꯑꯗꯨ ꯆꯟꯕꯒꯤ ꯇꯥꯏꯃꯤꯡꯖꯨ ꯂꯩꯗꯕꯗꯣ ꯃꯉꯣꯟꯗ ꯑꯗꯨ ꯂꯩꯇꯕꯒꯤꯅꯦꯕ ꯂꯣꯏ ꯑꯣꯝꯖꯜ ꯂꯩꯁꯟꯒ꯭ꯔꯕꯅꯤꯅ
ꯃꯦꯁꯤꯅꯕꯨ ꯀꯥꯔꯗꯤ ꯌꯥꯔꯦ ꯐꯥꯏꯅꯦꯜ ꯌꯧꯗ꯭ꯔꯁꯨ ꯁꯦꯃꯤ ꯐꯥꯏꯅꯦꯜꯕꯥꯎ ꯌꯧꯔꯗꯤ ꯌꯥꯔꯦ
ꯌꯥꯔꯦ ꯌꯥꯔꯦ ꯑꯁ ꯑꯩꯖꯨ ꯈꯣꯡꯖꯦ ꯋꯥ ꯋꯥꯛꯀꯤꯡ ꯆꯦꯟꯕꯗ ꯅꯨꯡꯉꯥꯏꯅꯕꯅꯦꯅ ꯈꯨꯖꯤꯟꯖꯦ ꯈꯖꯤꯛ ꯈꯖꯤꯛꯁꯤ ꯁꯦꯠꯇꯣꯛꯄꯗ ꯂꯣꯏꯗꯧꯔꯦ
ꯅꯪꯅ ꯂꯨꯄꯥ ꯂꯤꯁꯤꯡ ꯑꯝ ꯆꯧꯉꯥꯒ ꯆꯪꯗꯅ ꯍꯥꯞꯆꯜꯂꯨꯔꯤꯗꯨꯗꯤ ꯀꯔꯤ ꯀꯥꯟꯅꯔꯤꯕ ꯗꯨꯗꯤ
ꯂꯤꯁꯡꯑꯝ ꯆꯧꯉꯥ ꯅꯠꯇꯦ ꯆꯧꯉꯥ ꯈꯛꯇꯅꯤ
ꯑꯣ ꯢꯆꯦꯆꯥ ꯍꯣꯢꯅ ꯍꯥꯞꯄꯗꯨꯗꯤ ꯂꯤꯁꯤꯡ ꯑꯝ ꯆꯧꯉꯥꯅꯦ ꯍꯥꯏꯗꯥꯏ
ꯑꯩꯒꯤꯖꯤꯅ ꯑꯣꯐꯔꯗ ꯇꯧꯍꯧꯕ ꯗꯣ ꯈꯣꯏꯗꯤ ꯁꯤꯀꯤꯒ ꯁꯤꯀꯤꯒꯤ ꯇꯤꯡꯕꯤꯕꯖꯥ ꯅꯠꯇꯦꯗ
ꯎꯝ ꯇꯤꯡꯗꯕꯅ ꯐꯩ ꯐ꯭ꯔꯤꯅ ꯅꯠꯇ꯭ꯔꯣ
ꯃꯥꯅꯤ ꯍꯌꯦꯡ ꯗꯥꯛꯇꯔ ꯆꯥꯃꯤꯟꯅꯧꯖꯦꯌꯦ ꯑꯩꯅ ꯑꯦꯛꯖꯥꯝ ꯂꯩꯁꯜꯂꯛꯄꯒ